ꯑꯣ ꯇꯥꯔꯦ ꯇꯥꯔꯦ ꯀꯩꯗꯧꯔꯕꯅꯣ ꯍꯧꯖꯤꯛꯐꯥꯎ ꯀꯔꯤꯅꯣ ꯁꯤꯗꯅ ꯌꯥ ꯌꯥꯝ ꯁꯦꯡꯅ ꯑꯃꯨꯛ ꯇꯥꯔꯦ ꯉꯁꯥꯏꯗ ꯑꯩꯅ ꯀꯩꯅꯣ ꯇꯧꯔꯤꯗꯨꯕꯣ
ꯑꯩꯁꯨ ꯒ꯭ꯌꯥꯟ ꯇꯥꯗꯦꯗ ꯑꯃꯨꯛ ꯌꯥꯕ ꯑꯃꯨꯛ ꯌꯥꯗꯕꯗꯨꯅꯤ ꯍꯣꯏ ꯀꯩꯗꯧꯔꯝꯃꯤꯅꯣ ꯍꯧꯖꯤꯛꯐꯥꯎ
ꯈꯪꯗꯦ ꯑꯗꯨꯝ ꯐꯝꯍꯜꯜꯂꯤ ꯈꯣꯏꯗꯧ ꯁꯥꯎꯒꯠꯇꯅ ꯑꯗꯨꯝ ꯐꯝꯍꯜꯜꯂꯤ
ꯀꯅꯥꯅ ꯀꯩ ꯍꯥꯏꯔꯦ ꯈꯨꯗꯣ ꯁꯧꯒꯠꯂꯛꯏꯁꯤꯅ
ꯑꯗꯨꯝ ꯊꯕꯛ ꯑꯃ ꯇꯧꯕꯗ ꯌꯦꯠꯇ ꯌꯦꯠꯄ ꯑꯗꯨꯒꯤꯅꯦ ꯈꯣꯏꯗꯣꯛꯇꯨ ꯍꯦꯛ ꯁꯥꯎꯍꯟꯗꯅ ꯐꯝꯃꯒꯀ ꯍꯦꯛ ꯂꯩꯊꯣꯛꯄ
ꯅꯪ ꯂꯨꯍꯣꯡꯕ ꯆꯠꯂꯤ ꯆꯠꯂꯨꯔꯕꯣ ꯀꯃꯥꯏꯅ ꯇꯧꯒꯦ
ꯆꯠꯂꯨꯔꯦ ꯆꯠꯂꯨꯔꯒ ꯍꯜꯂꯛ ꯍꯜꯂꯛꯑꯒ ꯂꯩ ꯍꯧꯖꯤꯛ ꯍꯜꯂꯛꯄꯗ ꯉꯉꯥꯏꯅ ꯀꯨꯏꯁꯦ ꯍꯜꯂꯛꯄ
ꯀꯩꯅꯣ ꯂꯨꯍꯣꯡꯕ ꯌꯥꯝ ꯉꯨꯟꯅ ꯍꯜꯂꯛꯑꯦ ꯅꯪ ꯃꯣꯏ ꯂꯨꯍꯣꯡꯕ ꯍꯜꯂꯛꯄꯗꯨ ꯂꯣꯏꯗ꯭ꯔꯕꯤ ꯍꯜꯂꯛꯑꯦꯔꯥ ꯅꯪ ꯅꯠꯇ꯭ꯔꯒꯅ ꯑꯗꯨꯝ ꯑꯩ ꯊꯦꯡꯉꯦ ꯋꯥꯔꯦꯅ ꯇꯧꯔꯒ ꯍꯜꯂꯛꯏꯔ ꯆꯥꯕ ꯊꯛꯄꯗꯤ ꯀꯩꯝ ꯇꯧꯗ꯭ꯔꯕ ꯃꯣꯏꯗ
ꯃꯣꯏ
ꯇꯧꯗ꯭ꯔꯦ ꯑꯗꯨꯝ ꯍꯜꯂꯛꯑꯦ ꯀꯩꯝ ꯇꯧꯗꯕꯤꯗ ꯗꯥꯟ ꯊꯥꯗꯃ ꯑꯗꯨꯝ ꯍꯜꯂꯛꯑꯦ
ꯗꯥꯟ ꯊꯥꯗꯕ ꯍꯥꯏꯁꯦ ꯑꯗꯨꯝ ꯃꯣꯏꯒꯤ ꯀꯩꯅꯣ ꯇꯧꯔꯒ ꯄꯣꯠꯌꯦꯡ ꯑꯣꯏꯔꯦꯔꯥ ꯅꯠꯇ꯭ꯔꯒꯅ ꯃꯣꯏꯒꯤ ꯕ ꯀꯩꯅꯥ ꯐ
ꯀꯩ ꯐꯝꯃꯒ ꯂꯩꯕꯣꯏꯒꯤ ꯈꯨ ꯀꯩ ꯂꯩ ꯊꯥꯗꯕꯤꯣ ꯑꯗꯨ ꯑꯣꯏ ꯇꯧ ꯎꯝ ꯑꯩꯣꯏ ꯁꯥ ꯑꯗꯨꯗꯤ ꯀꯣꯑꯗꯣ ꯇꯧꯗꯕꯁꯨ ꯑꯗꯨꯝ ꯌꯥꯎꯋꯦ ꯍꯥꯏꯗꯤ ꯇꯧꯕꯗꯨ ꯊꯣꯏꯅ ꯆꯠ ꯆꯠꯅꯗꯦ ꯑꯗꯨꯅ ꯄꯣꯠꯌꯦꯡ ꯑꯣꯏꯅꯗꯤ ꯇꯧꯗ꯭ꯔꯦ ꯑꯗꯨꯒ ꯕꯣꯔ ꯀꯩꯅꯥ ꯐꯝꯃꯒ ꯂꯩꯀꯥꯟꯗ ꯗꯥꯟ ꯊꯥꯗꯕꯗꯨ ꯃꯌꯥꯏꯗ ꯃꯥꯟꯗꯣꯞꯇ ꯑꯗꯨꯗꯣ ꯑꯗꯨꯃꯥꯏꯅ ꯊꯥꯗꯔꯝꯃꯒ ꯉꯥꯏꯍꯥꯛ ꯂꯩꯔꯒ ꯑꯗꯨꯝ ꯂꯥꯛꯑꯦ ꯂꯣꯏꯔꯕꯨꯗꯤ ꯂꯣꯏꯍꯧꯗ꯭ꯔꯤꯕꯅꯤ ꯂꯩ ꯀꯔ ꯀꯥꯝꯗ ꯀꯣꯏꯍꯧꯗ꯭ꯔꯤꯕꯅꯤ
ꯑ ꯑ ꯑꯗꯣ ꯂꯨꯍꯣꯡꯉꯤꯁꯦ ꯀꯅꯥꯅꯣ ꯅꯪ ꯃꯔꯨꯞ ꯃꯇꯥꯔꯣ ꯅꯣꯏꯅ ꯑꯌꯥꯝꯕ ꯁꯤꯡꯡꯂꯣ ꯍꯥꯏꯗꯤ ꯅꯪꯅ ꯍꯧꯖꯤꯛ ꯍꯥꯏꯕꯒꯤ ꯃꯇꯨꯡ ꯏꯟꯅꯗꯤ ꯂꯨꯍꯣꯡꯕꯗꯣ ꯍꯥꯏꯗꯤ ꯌꯥꯝꯅ ꯅꯛꯅꯕ ꯃꯤꯗꯤ ꯃꯥꯟꯗꯕ ꯍꯥꯏꯇꯥꯔꯦ ꯃꯃꯤꯡꯇꯪꯒꯤ ꯆꯠꯂꯒ ꯑꯗꯨꯃꯥꯏꯅ ꯊꯥꯗꯔꯒꯗꯪ ꯍꯜꯂꯛꯄ ꯑꯗꯨꯅ ꯌꯥꯝ ꯌꯨꯅ ꯇꯤꯟꯅꯕ ꯑꯣꯏꯇꯥꯔꯒꯗꯤ ꯑꯗꯨꯝ ꯆꯥꯕ ꯊꯛ ꯆꯛꯄ ꯄꯨꯟꯗꯅ ꯁꯦꯕꯥ ꯇꯧꯕ ꯀꯩ ꯀꯩ ꯌꯥꯎꯃꯤꯟꯅꯗ ꯑꯣꯏꯗꯣꯏꯅꯤꯅꯀꯣ ꯑꯗꯣ ꯀꯅꯥꯅꯣ ꯅꯪꯅ ꯀꯩ ꯃꯩ ꯊꯣꯛꯣꯛꯅꯒꯦꯅ
ꯅꯪ ꯀꯔꯤ ꯃꯩ ꯊꯣꯛꯅꯒꯦ ꯑꯗꯨꯗꯤ
ꯇꯥꯕ꯭ꯔꯣ
ꯁꯥꯟ ꯄꯨꯟꯕꯒꯤ ꯑꯣꯏ ꯍꯥꯏꯕꯗꯤ ꯅꯨꯄꯤꯁꯨ ꯅꯨꯄꯥꯁꯨ ꯑꯗꯨꯝ ꯑꯅꯤꯃꯛ ꯂꯣꯏꯅ ꯏꯃꯨꯡ ꯍꯥꯏꯗꯤ ꯏꯃꯨꯡꯒꯤ ꯇꯥꯏꯞꯇ ꯍꯥꯏꯔꯞ ꯂꯩꯕ ꯑꯩꯈꯣꯏꯅ ꯌꯨꯝꯁꯦ ꯃꯌꯥꯏ ꯑꯣꯏꯗꯣꯏꯅꯦ ꯅꯨꯄꯤ ꯅꯨꯄꯤꯗꯨꯒ ꯅꯨꯄꯥꯗꯨꯒꯤ ꯌꯨꯝ ꯃꯌꯥꯏ ꯑꯩꯅ ꯂꯩꯍꯧꯗꯣꯏꯁꯤꯅ ꯑꯗꯨꯅ ꯃꯃꯥ ꯃꯄꯥ ꯃꯆꯤꯟ ꯃꯅꯥꯎ ꯂꯣꯏ ꯈꯪꯅꯕꯅꯦ ꯑꯩꯅ ꯆꯠꯇꯕꯗꯤ ꯌꯥꯔꯣꯏꯗꯕ ꯑꯗꯨꯕꯨ ꯑꯃꯨꯛ ꯅꯨꯄꯤꯁꯤꯅ ꯑꯃꯨꯛ ꯑꯩꯈꯣꯏꯗꯩꯗꯤ ꯑꯃꯨꯛ ꯍꯜꯂꯦꯕꯀꯣ ꯅꯨꯄꯥꯁꯤꯅꯗꯤ ꯑꯩꯈꯣꯏꯅꯗꯤ ꯑꯃꯨꯛ ꯅꯨꯄꯥꯁꯤꯗꯩꯗꯤ ꯑꯃꯨꯛ ꯍꯟꯕ ꯑꯗꯨꯅ ꯑꯉꯥꯡ ꯏꯅꯥꯎꯅꯨꯄꯥꯗꯤ ꯑꯃꯨꯛ ꯊꯣꯛꯇꯣꯏꯕ ꯑꯩꯕꯨꯗꯤ ꯕꯣꯔ ꯃꯃꯥꯟꯅꯕ ꯑꯣꯏꯅ ꯆꯠꯂꯤꯅꯤꯩꯗꯅꯀꯣ ꯑꯗꯨꯅ ꯀꯩꯁꯨ ꯑꯗꯨꯝꯕ ꯆꯣꯆꯥꯥ ꯆꯣꯆꯥꯥ ꯇꯧꯕꯗꯣ ꯌꯥꯎꯅꯤꯡꯗ꯭ꯔꯕ ꯑꯩꯗꯣ ꯑꯗꯨꯅ ꯑꯗꯨꯝ ꯍꯖꯤ ꯆꯠꯇꯠꯇꯤ ꯆꯠꯂꯒ ꯀꯨꯏꯔꯦꯕ ꯉꯁꯥꯏꯗꯒꯤ ꯑꯗꯨꯝ ꯂꯩꯔꯦꯕ ꯑꯥꯗ ꯑꯗꯨꯒ ꯗꯥꯟꯗꯨꯣ ꯂꯣꯏꯔꯒ ꯑꯗꯨꯝ ꯍꯥꯏ ꯑꯗꯒꯤ ꯃꯣꯏ ꯃꯃꯥꯟꯅꯕ ꯀꯩꯀꯥ ꯂꯩꯍꯧꯔꯤꯕꯅꯤ ꯑꯅꯝꯕꯅꯕꯨꯗꯤ ꯑꯗꯨꯗꯣ ꯑꯩꯗꯤ ꯆꯥꯕ ꯊꯛꯄꯁꯨ ꯀꯩꯁꯨ ꯌꯥꯎꯔꯣꯏꯗꯧꯕꯅꯤꯅ ꯑꯗꯨꯝ ꯍꯥꯏꯕꯗꯤ ꯑꯗꯨꯝ ꯂꯥꯛꯑꯕ ꯑꯗꯨꯝ ꯀꯩꯀꯩ ꯌꯥꯎꯕꯗꯨ ꯌꯥꯎꯗ ꯌꯥꯗꯕ ꯍꯥꯏꯗꯤ ꯌꯥꯝ ꯀꯟꯅ ꯄꯨꯟꯕꯗꯤ ꯅꯠꯇ꯭ꯔꯒꯁꯨ ꯑꯃꯨꯛ ꯁꯥꯏꯠ ꯑꯅꯤꯃꯛꯇꯒꯤ ꯈꯪꯅꯕ ꯑꯣꯏꯕꯅꯤꯅ ꯑꯃꯨꯛ ꯆꯠꯇꯕꯗꯤ ꯁꯨꯡꯌꯥ ꯌꯥꯔꯣꯏꯗꯣꯕ ꯃꯃꯤꯡꯇꯒꯤ ꯅꯠꯇꯕꯤꯗ ꯍꯥꯏꯇꯥꯔꯦ ꯑꯗꯨꯝ ꯑꯗꯨꯅ ꯑꯗꯨꯃꯥꯏꯅ ꯇꯧꯋꯦ ꯑꯗꯨꯒꯤꯅꯤꯗ ꯆꯥꯕ ꯊꯛꯄꯗꯨꯗꯤ ꯑꯩꯅ ꯏꯁꯥꯅꯁꯨ ꯑꯗꯨꯃꯥꯏꯅ ꯆꯥꯕ ꯊꯛꯄꯗꯨ ꯇꯧꯗ ꯠꯇꯕꯅꯤꯅ ꯑꯗꯒꯤ ꯏꯔꯣꯟ ꯏꯕ ꯏꯃꯥꯟꯅꯕꯃꯛ ꯑꯣꯏꯅ ꯑꯗꯨꯃꯥꯏꯅ ꯂꯩꯕꯁꯨ ꯅꯠꯇꯕ ꯑꯗꯨ ꯑꯣꯏꯕꯒꯤꯅꯤꯗ
ꯑꯣ ꯐꯔꯦ ꯐꯔꯦ ꯑꯗꯨ ꯑꯣꯏꯗꯤ ꯅꯪꯒꯤ ꯉꯁꯥꯏ ꯅꯪꯅꯒꯤ ꯔꯨꯝ ꯂꯧꯒꯅꯤ ꯍꯥꯏꯕꯗꯣ ꯑꯩꯅ ꯍꯪꯕꯅꯦꯕꯀꯣ ꯑꯩꯈꯣꯏ ꯃꯃꯥ ꯍꯥꯏꯗ ꯑꯗꯣ ꯉꯁꯥꯏ ꯃꯥꯅꯦꯗꯤ ꯂꯧꯔꯣ ꯂꯧꯔꯣ ꯍꯥꯏꯔꯒ ꯅꯍꯥꯟ ꯃꯣꯏꯗꯣ ꯃꯤꯗꯣ ꯂꯧꯅꯤ ꯍꯥꯏꯔꯝꯃꯒ ꯂꯧꯕ ꯂꯥꯛꯇ꯭ꯔꯖꯥꯠꯅꯦ ꯑꯗꯣ ꯃꯤ ꯃꯤꯒꯤ ꯑꯅꯤꯍꯛꯇꯪ ꯈꯥꯛꯄ ꯂꯩ ꯃꯔꯤꯈꯥꯛꯑꯣꯏꯗ ꯑꯅꯤꯍꯛꯇꯪ ꯈꯪꯈꯦ ꯂꯧꯒꯦ ꯆꯪꯕ ꯀꯥꯟꯗꯅ ꯑꯃꯨꯛ ꯃꯤꯗꯨ ꯑꯣꯏ ꯂꯥꯛꯑꯕ ꯃꯤꯗꯨ ꯂꯥꯛꯄ ꯃꯤꯗꯨ ꯑꯇꯣꯞꯄ ꯅꯠꯇꯦꯕ ꯅꯍꯥꯟ ꯑꯩꯈꯣꯏ ꯑꯄꯨꯡꯉꯣꯏ ꯃꯩ ꯇꯤꯟꯅꯕ ꯑꯉꯥꯡꯁꯤꯡꯅꯦꯕꯀꯣ ꯃꯌꯨꯝꯒꯤ ꯃꯩ ꯂꯧꯗꯣꯏꯅꯦ ꯑꯗꯨꯁꯨ ꯑꯅꯤꯛꯇꯪ ꯄꯨꯔꯦ ꯑꯗꯨꯗꯨꯅ ꯍꯌꯦꯡ ꯄꯨꯈꯠꯂꯛꯀꯅꯤ ꯍꯌꯦꯡꯡꯂꯅꯨꯡꯗꯥꯡ